ꯍꯥ
ꯇꯥꯏ ꯇꯥꯏ ꯇꯥꯏ
ꯑꯩꯗꯤ ꯅꯪ ꯇꯥꯗꯕ꯭ꯔꯥ ꯍꯥꯏꯅ ꯂꯩꯕꯅꯦꯗ
ꯑꯣ ꯃꯊꯛꯇ ꯂꯩꯔꯤꯔꯥ ꯍꯧꯖꯤꯛꯁꯨ
ꯃꯊꯛꯇ ꯂꯩꯕꯅꯦ ꯍꯣꯏ ꯑꯩ ꯈꯔ ꯈꯔ ꯂꯩꯗꯤ ꯑꯃꯨꯛ ꯃꯈꯥ ꯀꯨꯝꯃꯅꯤ ꯍꯣꯏ ꯃꯈꯥ ꯀꯨꯝꯃꯗꯤꯀꯣ ꯇꯧꯕ ꯅꯨꯡꯉꯥꯏꯇꯦꯕ ꯃꯄꯥꯟꯗ ꯅꯠꯇꯦ ꯀꯩꯅꯣ ꯂꯣꯏꯅ ꯈꯨꯨꯞꯄꯦ
ꯑꯣ ꯒꯦꯔꯦꯁꯇ ꯑꯣ
ꯍꯣꯏ ꯍꯣꯏ ꯑꯗꯣ ꯅꯨꯡꯁꯤꯠꯁꯨ ꯑꯗꯨꯝ ꯂꯥꯛꯑꯦꯕꯀꯣ ꯑꯗꯨꯒꯤ ꯑꯩꯅ ꯅꯨꯡꯉꯥꯏꯖꯕ ꯋꯥꯅꯤꯗ ꯑꯗꯣ ꯃꯈꯥꯗꯗꯤ ꯑꯁꯤ ꯅꯀꯣꯡꯗꯣ ꯅꯞꯄꯒ ꯐꯣꯟ ꯇꯧꯕ ꯌꯥꯗꯦꯕ ꯍꯨꯃꯥꯡ ꯉꯥꯛꯇ ꯊꯣꯛꯑꯦꯕ
ꯍꯣꯏ ꯍꯣꯏ ꯑꯗꯨꯅꯦ
ꯁꯥꯕꯒꯤꯀꯣ
ꯎꯝ ꯑꯗꯣ ꯅꯪ ꯂꯩꯕꯁꯦ ꯑꯣꯀꯦ
ꯑꯩ ꯂꯩꯕꯁꯦ ꯂꯩꯕ ꯅꯨꯡꯉꯥꯏꯗꯧ ꯃꯥꯟꯕ꯭ꯔꯥ
ꯍꫭꯏ ꯈꯪꯉꯦ ꯃꯐꯝꯗꯣ ꯈꯔ ꯈꯪꯉꯦ
ꯍꯣꯏ
ꯑꯗꯨꯗ ꯑꯣꯏꯔꯝꯒꯅꯤ
ꯍꯣꯏ ꯅꯪꯅ ꯈꯪꯕꯗꯣ ꯆꯨꯝꯃꯕꯅꯦ
ꯍ ꯍ ꯍ ꯆꯃꯤ ꯆꯃꯤ ꯍ ꯍ ꯅꯪꯁꯨꯣꯖꯥꯅꯤ ꯀ
ꯎꯝ ꯑꯩ ꯑꯩꯁꯨ ꯗꯦꯟꯖꯔꯅꯤ ꯋꯥ ꯉꯥꯡ
ꯍꯣꯏ ꯑꯗꯨꯅꯤ ꯐꯔꯕꯅꯦ ꯑꯁ ꯑꯩꯅ ꯏꯃꯥꯟꯅꯕꯤ ꯕꯤꯒꯤ ꯋꯥꯔꯤꯗꯣ ꯍꯥꯏꯔꯒ ꯏꯃꯥꯟꯅꯕꯤ ꯌꯥꯝꯅ ꯂꯨꯅ ꯇꯤꯟꯅꯕ ꯑꯃꯒꯤ ꯋꯥꯔꯤ ꯂꯤꯕꯤꯒꯦꯀꯣ
ꯍꯣꯏ ꯍꯣꯏ
ꯀꯥꯡꯁꯨ ꯅꯃꯥꯟꯅꯕꯒꯤ ꯂꯨꯅ ꯇꯤꯟꯅꯕꯒꯨꯝꯕ ꯋꯥꯔꯤ ꯂꯤꯔꯛꯑꯣꯅꯦ ꯀꯔꯤꯔꯣ
ꯂꯨꯅ ꯇꯤꯟꯅꯕꯁꯦ ꯍꯣꯏ ꯍꯣꯏꯂ ꯇ ꯀꯦ
ꯑꯩꯒꯤꯗꯣ ꯍꯥꯟꯅ ꯂꯤꯒꯦ ꯑꯩꯈꯣꯏꯁꯦ ꯏꯃꯥꯟꯅꯕꯤꯗꯣ ꯑꯩꯈꯣꯏꯅꯤ ꯑꯗꯨꯝ ꯖꯥꯠꯇꯣ ꯃꯥꯟꯅꯗꯦꯕꯀꯣ ꯃꯥꯟꯅꯗ꯭ꯔꯁꯨ ꯑꯗꯣ ꯃꯥꯗꯣ ꯑꯩꯅꯁꯨ ꯌꯥꯝ ꯂꯨꯅ ꯈꯟꯖꯩꯑꯕ ꯃꯥꯕꯨꯣ ꯑꯗꯣ ꯃꯥꯅꯁꯨ ꯑꯩꯕꯨ ꯌꯥꯝꯅ ꯂꯨꯅ ꯈꯟꯕ ꯑꯗꯣ ꯃꯃꯥ ꯃꯄꯥꯅꯁꯨ ꯃꯥꯕꯨ ꯂꯨꯅ ꯑꯩꯕꯨꯁꯨ ꯂꯨꯅ ꯈꯟꯕꯒꯣ ꯃꯣꯏꯗꯤ ꯌꯥꯝꯅ ꯂꯨꯅ ꯈꯟꯕꯗꯣ ꯌꯥꯝ ꯍꯩꯅ ꯑꯗꯨꯝ ꯃꯣꯏꯒꯤ ꯀꯔꯤ ꯍꯥꯏꯁꯤꯔꯥ ꯊꯨꯝꯕ ꯋꯥꯍꯩ ꯋꯥꯇꯥꯗ ꯑꯣꯏꯔꯁꯨ ꯑꯗꯨꯝ ꯍꯥꯏꯗꯤ ꯃꯤ ꯍꯥꯏꯔꯁꯨ ꯋꯥꯍꯩ ꯋꯥꯊꯥꯗꯕꯨ ꯇꯨꯝꯃꯗꯤ ꯑꯩꯈꯣꯏꯁꯨ ꯅꯨꯡꯁꯤꯔꯦꯅ
ꯎꯝ
ꯑꯁ ꯌꯥꯝ ꯅꯨꯡꯁꯤꯕꯅꯦ ꯑꯩ ꯑꯗꯨ ꯏꯃꯥ ꯏꯄꯥꯗꯤ ꯄꯥꯛ ꯈꯪꯗꯦꯕꯀꯣ
ꯎꯝ
ꯑꯁ ꯑꯗꯨ ꯃꯃꯥꯒ ꯃꯄꯥꯒꯗꯣ ꯑꯩꯉꯣꯟꯗ ꯌꯥꯝ ꯅꯨꯡꯁꯤꯕꯅꯦ ꯑꯗ ꯑꯩꯉꯣꯟꯗ ꯑꯗꯨꯝ ꯆꯥꯛ ꯀꯧꯋꯦꯕ ꯃꯔꯛ ꯃꯔꯛꯇꯀꯣ ꯑꯩꯈꯣꯏꯅ ꯑꯗꯨꯝ
ꯎꯝ
ꯀꯣꯂꯦꯖ ꯆꯠꯄ ꯃꯇꯝꯗ ꯈꯣꯠꯄꯗ ꯑꯗꯨꯨꯝ ꯆꯥꯛ ꯀꯥꯎꯋꯦ ꯃꯣꯏꯒꯤ ꯍꯔꯥꯎ ꯀꯨꯝꯍꯩ ꯂꯩꯕꯗ ꯆꯠꯂꯦ ꯅꯤꯡꯉꯣꯜ ꯆꯥꯛꯀꯥꯎꯕꯒꯨꯝꯕ ꯆꯠꯄꯗꯣ ꯑꯗꯨꯝ ꯆꯠꯂꯦ ꯑꯩꯒꯤꯁꯦ ꯃꯣꯏꯅ ꯗꯈꯤꯅꯥꯗꯣ ꯑꯗꯨꯝ ꯃꯆꯥꯅꯨꯄꯤꯒꯤꯁꯨ ꯆꯅꯤ ꯄꯤꯕꯀꯣ ꯑꯩꯁꯨ ꯆꯅꯤ ꯄꯤꯌꯦ ꯑꯗꯨꯒ ꯐꯅꯦꯛ ꯑꯃ ꯑꯃ ꯌꯦꯟꯕꯤꯕ ꯋꯥꯅꯗ ꯀꯌꯥꯃꯨꯛ ꯅꯨꯡꯁꯤꯕ꯭ꯔꯥ
ꯎꯝ
ꯑꯣ ꯑꯩꯉꯣꯟꯗ ꯍꯣꯏ ꯆꯍꯤ ꯈꯨꯗꯤꯡ ꯅꯪ ꯑꯗꯨꯝ ꯌꯥꯎꯕ ꯂꯥꯛꯑꯣꯀꯣ ꯍꯥꯏꯅ ꯑꯁ ꯃꯣꯏꯅ ꯎꯠꯇꯤ ꯊꯣꯡꯕ ꯈꯨꯍꯥꯎꯗꯤ ꯌꯥꯏꯌꯦ ꯑꯩꯈꯣꯏ ꯌꯨꯝ ꯑꯣꯏꯔꯗꯤ ꯑꯁ ꯇꯦꯡꯀꯣꯠ ꯑꯅꯤ ꯑꯍꯨꯝ ꯆꯥꯔꯅꯤ ꯑꯗꯣ ꯑꯩꯈꯣꯏ ꯌꯨꯝ ꯅꯠꯇꯕꯒꯤ ꯈꯔ ꯏꯀꯥꯏꯕꯒꯤ ꯑꯩꯅ ꯈꯤꯇꯪ ꯆꯥꯕ ꯋꯥ ꯕ
ꯎꯝ ꯍꯣꯏ ꯃꯣꯏꯗꯤ ꯐꯖꯅ ꯁꯦꯝꯃꯦ ꯑꯗꯨꯒꯨꯝꯕꯗꯣ
ꯍꯣꯏ ꯍꯣꯏ
ꯎꯝ ꯐꯖꯅ ꯁꯥꯏ ꯐꯖꯅ ꯍꯩꯕꯅꯤ ꯃꯗꯤ ꯑꯩꯈꯣꯏꯗ ꯁꯨꯃꯥꯏꯅ ꯇꯧꯅꯉꯥꯏ ꯃꯇꯝ ꯃꯇꯝꯒ ꯂꯩ ꯂꯩꯇ
ꯍꯣꯏ
ꯁꯦꯝꯕ ꯍꯩꯇꯕꯨꯒꯤꯔꯥ ꯃꯇꯝ ꯂꯩꯇꯕꯨꯒꯤꯔꯥ ꯑꯁꯨꯃꯥꯏꯅ ꯇꯧꯗꯦ ꯑꯗꯨꯝ ꯍꯤꯡꯅꯉꯥꯏ ꯆꯥꯕꯗꯣ ꯍꯥꯏꯕ ꯇꯥꯔꯦ ꯑꯩꯈꯣꯏꯗꯤ ꯐꯖꯅꯁꯨ ꯁꯤꯟ ꯑꯗ ꯏꯆꯦ ꯏꯆꯦꯁꯨ ꯑꯁ ꯊꯣꯡꯕꯁꯦ ꯊꯣꯡꯕ ꯊꯥꯛꯄꯁꯦ ꯑꯁꯥꯕ ꯅꯨꯡꯉꯥꯏꯇꯕꯅꯦ
ꯑꯣ ꯊꯣꯡꯕ ꯈꯔ ꯋꯥꯠ ꯑꯣ ꯄꯥꯡꯊꯣꯡ ꯊꯣꯡꯕꯗꯨꯔꯣ
ꯍꯣꯏ ꯑꯗꯣ ꯑꯗꯨꯝ ꯊꯣꯡꯉꯒ ꯍꯧꯍꯜꯂꯒꯅꯦ ꯑꯗꯨꯝ ꯊꯕꯛ ꯑꯇꯩ ꯇꯧꯕꯅꯦꯕ ꯊꯕꯛ ꯑꯇꯩ ꯇꯧꯔꯒ ꯑꯗꯨꯝ ꯃꯨꯜꯂꯀꯥꯟꯗ ꯎꯝ ꯑꯃꯨꯛ ꯑꯗꯨꯝ ꯀꯩꯅꯣ ꯇꯧꯕ ꯂꯣꯏꯔꯦ ꯍꯣꯏ
ꯑꯗꯨꯗꯤ ꯑꯩꯗꯤ ꯆꯥꯔꯔꯣꯏ ꯑꯩ ꯑꯣꯏꯔꯗꯤ ꯏꯃꯥꯁꯨ ꯑꯗꯨꯝ ꯈꯔ ꯈꯔ ꯇꯧꯒꯜꯂꯦꯕꯀꯣ ꯑꯩꯅ ꯍꯦꯛꯇ ꯑꯩꯅ ꯂꯥꯛꯑꯗꯤ ꯑꯩꯅ ꯍꯦꯛꯇ ꯌꯥꯗꯕ ꯑꯗꯨꯒꯨꯝꯕꯗꯨ ꯑꯩꯗꯤ ꯄꯥ ꯍꯥꯏꯗꯤ ꯍꯥꯥ
ꯍꯣꯏ ꯏꯆꯦ ꯏꯆꯦꯒꯤ ꯅꯨꯄꯥꯗꯨꯅ ꯀꯝꯄ꯭ꯂꯦꯟ ꯁꯨꯇꯧ ꯇꯧꯕꯤꯔꯣꯏ ꯄꯪꯊꯣꯡ ꯊꯣꯡꯔꯒ ꯄꯪꯆꯥ ꯆꯥꯒꯅꯤ ꯄꯪꯊꯣꯡ ꯊꯣꯡꯕꯤꯔꯁꯨ ꯄꯪꯆꯥꯥ ꯆꯥꯒꯅꯤ ꯑꯩ ꯑꯩꯗꯤ ꯑꯗꯨꯒꯨꯝꯕ ꯆꯥꯗ ꯍꯩꯅꯗꯕ
ꯑꯣ ꯕꯦꯔꯅꯤꯅꯦ ꯑꯗꯨꯗꯤ
ꯎꯝ ꯊꯨꯝꯒꯨ ꯌꯥꯝ ꯆꯥꯏ ꯑꯩꯅ ꯊꯨꯝ ꯆꯥꯅꯤꯡꯗꯕ ꯑꯣꯃꯣꯔꯣꯛ ꯁꯥꯕꯗꯨꯁꯨ ꯆꯥꯅꯤꯡꯗꯕ
ꯎꯝ ꯏꯃꯥꯁꯨ ꯆꯥꯛ ꯏꯟꯁꯥꯡ ꯊꯣꯡꯉꯗꯤꯀꯣ ꯗꯨꯨꯝ ꯌꯥꯝ ꯑꯁꯝꯕꯤꯗ ꯍꯦꯛ ꯍꯦꯛ ꯊꯣꯡꯉꯦꯕ ꯅꯍꯥꯟ ꯃꯨꯛꯁꯨ ꯃꯥꯗꯣ ꯀꯩ ꯌꯦꯟꯁꯥꯡꯕ ꯊꯣꯡꯕꯅꯤ ꯃꯥꯅ ꯊꯣꯡꯒꯦ ꯇꯧꯔꯗꯤ ꯑꯩꯅ ꯑꯩꯅ ꯏꯃꯥ ꯑꯩ ꯊꯣꯡꯔꯒꯦ ꯅꯪ ꯊꯣꯡꯉꯗꯤ ꯍꯥꯎ ꯃꯦꯔꯦꯟꯒꯨꯝꯕꯗꯣ
ꯎꯝ
ꯍꯣꯏ ꯊꯥꯎ ꯈꯉꯧꯔꯁꯨ ꯑꯗꯨꯝ ꯅꯞ ꯅꯞ ꯂꯥꯎꯔꯒ ꯐꯖꯅ ꯅꯦꯠꯂꯒ ꯊꯣꯡꯉꯗꯤ ꯍꯥꯎꯕꯅꯦꯕ ꯃꯔꯣꯏ ꯃꯔꯥꯡ ꯍꯥꯞꯄ ꯆꯞ ꯃꯥꯟꯅꯔꯁꯨ ꯏꯃꯥꯒꯁꯨ ꯈꯔ ꯍꯥꯎꯒꯟꯗꯦꯕꯀꯣ ꯑꯗꯨꯒꯤ ꯑꯩꯅ ꯏꯃꯥꯥ ꯑꯩ ꯊꯣꯡꯒꯦ ꯍꯥꯏꯕ ꯈꯔ ꯀꯩꯅꯣ ꯍꯥꯏꯗꯤ ꯌꯦꯟꯁꯥꯡꯗꯤ ꯑꯗꯨꯝ ꯁꯦꯟꯅꯕ ꯍꯦꯟꯅ ꯁꯦꯟꯅꯔꯒꯦ ꯍꯦꯟꯅ ꯍꯥꯎꯕꯅꯦꯕ
ꯎꯝ
ꯑꯗꯨꯒꯤꯅꯦ ꯏꯃꯥꯁꯨꯅꯦ ꯏꯟꯁꯥꯡ ꯊꯥꯡꯒꯠꯂꯒ ꯐꯤ ꯁꯨꯕ ꯌꯥꯕ ꯃꯤꯅꯦ ꯇꯧꯕ
ꯅꯣꯛꯅꯤꯡꯉꯩ ꯑꯗꯨꯒꯨꯝꯕꯗꯗꯤ ꯑꯁ ꯑꯩꯒꯤ ꯏꯇꯨꯁꯦ ꯁꯨꯃꯥꯏꯅ ꯇꯧꯔꯗꯤ ꯑꯩꯁꯦ ꯀꯝꯄ꯭ꯂꯦꯟ ꯌꯥꯝ ꯇꯧꯒꯅꯤ ꯑꯦ ꯑꯩꯒꯤ ꯑꯩꯒꯤ ꯅꯨꯄꯤ ꯃꯁꯛ ꯈꯪꯅꯤꯡꯈ꯭ꯔꯦ ꯍꯧꯖꯤꯛꯁꯦ ꯑꯩ ꯑꯩꯁꯦ ꯉꯔꯥꯡ ꯑꯩꯒꯤ ꯃꯪꯗ ꯑꯁ ꯑꯩ ꯑꯩꯒꯤ ꯃꯪꯗ ꯎꯋꯦ ꯐꯖꯥ ꯑꯩ ꯑꯩ ꯌꯨꯝꯗ ꯃꯃꯟꯅꯕꯤꯒ ꯏꯖꯝ ꯊꯥꯅꯤꯡꯉꯥꯏ ꯂꯥꯛꯑꯦ ꯑꯩꯒꯤ ꯌꯨꯝꯗ ꯌꯥꯝ ꯅꯨꯡꯁꯤꯌꯦ
ꯃꯪꯒꯁꯦ ꯌꯥꯝ ꯅꯨꯡꯉꯥꯏꯌꯦꯀꯣ
ꯑꯩꯁꯦ ꯂꯧ
ꯀ꯭ꯔꯤꯍꯕ
ꯂꯧ ꯂꯧꯒꯗꯕꯅꯤ ꯂꯧꯒꯗꯕ ꯅꯨꯄꯤꯅꯤꯅ ꯑꯩꯁꯦ ꯋꯥꯈꯟꯗ ꯈꯜꯂꯒ ꯃꯪꯗ ꯁꯨꯃꯥꯏꯅ ꯇꯧꯔ ꯂꯩꯌꯦꯕ ꯑꯗꯨ ꯍꯛꯆꯥꯡꯗꯗꯤ ꯈꯪꯗꯦ
ꯎ
ꯂꯧ ꯒꯗ꯭ꯔꯣ ꯂꯧꯗ꯭ꯔꯣꯏꯗ꯭ꯔꯣ ꯀꯔꯤ ꯍꯥꯏꯗꯣꯏꯅꯣ ꯍꯛꯆꯥꯡ ꯍꯥꯏꯒꯗ꯭ꯔꯣ ꯑꯗꯨꯕꯨ ꯊꯃꯣꯏꯗ ꯅꯠꯇꯕ
ꯈꯪꯗꯦꯗ ꯍꯥꯏꯗꯤ ꯍꯧꯖꯤꯛꯀꯥꯟ ꯑꯗꯨꯒꯨꯝꯕ ꯀꯩꯝꯇ ꯌꯥꯎꯗꯦ ꯍꯥꯏꯕꯗꯤ ꯑꯩꯈꯣꯏ ꯑꯩꯗꯤ ꯆꯍꯤ ꯇꯔꯨꯛ ꯇꯔꯦꯠ ꯀꯦ ꯂꯩꯁꯥꯒꯦ ꯍꯥꯏꯅ ꯈꯜꯂꯦꯕꯀꯣ
ꯎꯝ
ꯑꯗꯨꯒꯤ ꯑꯗꯨꯒꯨꯝꯕ ꯑꯁꯥꯁꯦ ꯄꯥꯛꯂꯇꯦ ꯍꯧꯖꯤꯛꯀꯤ ꯑꯁꯥ ꯍꯥꯏꯕꯕꯨ ꯅꯨꯡꯉꯥꯏꯊꯣꯛꯀꯦ ꯍꯥꯏꯕꯁꯦ ꯑꯩꯒꯤ ꯂꯦꯡꯗ꯭ꯔꯕ ꯑꯩꯒꯤ ꯋꯥꯈꯜꯅꯤ ꯍꯥꯏꯕꯗꯤ ꯑꯗꯨꯝ ꯅꯨꯡꯉꯥꯏꯊꯣꯛꯀꯦ ꯍꯥꯏꯕꯗꯤ ꯌꯥꯝꯅ ꯃꯤꯒꯨꯝꯅ ꯇꯧꯗ꯭ꯔꯁꯨꯀꯣ
ꯎꯝ
ꯑꯗꯨꯝ ꯑꯩꯅ ꯆꯠꯅꯤꯡꯕ ꯃꯔꯛ ꯈꯔ ꯅꯠꯇ꯭ꯔꯥ
ꯎꯝ
ꯏꯃꯥꯟꯅꯕꯤꯗ ꯑꯣꯏꯔꯣ ꯏꯃꯥꯟꯅꯕꯗ ꯑꯣꯏꯔꯣ ꯀꯃꯥꯏꯅ ꯆꯠꯀꯦ ꯈꯜꯂꯦ ꯂꯩꯁꯥꯕꯤ ꯑꯣꯏꯔꯤꯉꯩꯗ
ꯎꯝ ꯅꯨꯄꯤ ꯐꯖꯕ ꯊꯤꯕꯤꯌꯨꯅꯦ ꯑꯩꯒꯤꯁꯨ
ꯊꯤꯒꯦꯅꯦ ꯑꯗꯣ ꯏꯃꯥꯟꯅꯕꯤꯁꯤꯡꯁꯤ ꯅꯪꯒꯁꯦ ꯈꯔ ꯆꯥꯟꯅꯗꯧ ꯃꯥꯟꯗꯦ ꯍꯥꯏꯕꯗꯤ ꯏꯃꯥꯟꯅꯕꯤ ꯕꯤꯁꯤꯗꯤ ꯌꯥꯝ ꯄꯤꯛꯉꯦꯕ ꯑꯩ ꯈꯔ ꯃꯥꯟꯕꯅꯦꯕ ꯌꯦꯡ ꯌꯦꯡ ꯂꯥꯎꯕ ꯉꯥꯛꯇꯅꯦ ꯑꯗꯨꯗꯣ ꯅꯪꯅ ꯀꯣꯜ ꯅꯨꯡꯇꯤꯒꯤꯩꯗꯧꯅꯤꯅꯪꯁꯨ ꯇꯧꯑꯣ ꯐꯉ ꯌꯥꯦ
ꯁ ꯁꯅ ꯌꯥꯔꯣꯏꯅꯤ ꯑꯗꯦ ꯅꯣꯣꯏꯒ ꯑꯩꯒ ꯦꯞ ꯒꯦꯞ ꯈꯔ ꯂꯩꯈ꯭ꯔꯦꯕ ꯆꯍꯤꯁꯦ ꯑꯗꯨꯒꯤ ꯌꯥꯡꯗꯧ ꯃꯥꯟꯗꯦꯕ
ꯈꯪꯗꯦ ꯑꯗꯨꯕꯨꯗꯤ ꯑꯗꯨꯕꯨ ꯏꯃꯥꯟꯅꯕꯤꯁꯤꯡꯗꯨ ꯗꯤ ꯑꯗꯨꯝ ꯌꯥꯝꯅ ꯏꯪ ꯇꯞꯄꯗꯣ ꯍꯦꯛ ꯑꯣꯏꯒꯅꯤ ꯍꯥꯏꯗꯤ ꯑꯩꯅ ꯇꯤꯟꯅꯔꯕꯅꯤꯅ ꯑꯩꯅ ꯃꯥꯟꯕ ꯉꯥꯛꯇ ꯇꯤꯟꯅꯩꯕ ꯈꯪꯕ꯭ꯔꯥ
ꯎꯝ
ꯍꯥꯏꯗꯤ ꯑꯩ ꯆꯥꯅꯕꯅꯤꯅꯀꯣ
ꯎꯝ
ꯑꯗꯨꯝ ꯃꯣꯏ ꯅꯨꯄꯥ ꯀꯣꯏꯕ ꯑꯣꯏꯔꯣ ꯀꯣꯏꯗꯕ ꯑꯣꯏꯔꯣ ꯃꯥꯗ ꯑꯗꯨꯝ ꯑꯗꯨꯝ ꯐꯣꯟ ꯑꯩꯈꯣꯏꯗꯤ ꯐꯣꯟ ꯄꯥꯛ ꯇꯧꯔꯛꯇꯦꯕ ꯑꯗꯨ ꯃꯣꯏꯁꯨ ꯇꯧꯗꯦꯕꯀꯣ ꯑꯗꯨ ꯑꯗꯨꯝ ꯃꯥꯟꯅꯕ ꯍꯥꯏꯁꯦ ꯑꯗꯨꯒ ꯑꯩꯗꯤ ꯂꯝꯕꯤ ꯂꯝꯍꯥꯡꯖꯕꯅ ꯃꯣꯏꯒꯤ ꯈꯪꯅꯕꯅ ꯌꯥꯝꯅ ꯆꯒꯠ ꯆꯒꯠ ꯇꯧꯔꯛꯑꯗꯤ ꯇꯤꯟꯅꯤꯡ ꯇꯤꯟꯅꯅꯤꯡꯗꯦꯕ ꯀꯠꯆꯩꯕ ꯏꯁꯥꯗ ꯌꯥꯝꯅ ꯏꯔꯤꯇꯦꯠ ꯑꯣꯏ ꯍꯥꯏꯁꯤꯔꯥ ꯀꯩꯅꯣꯝꯃꯀꯣ ꯌꯥꯝ ꯅꯣꯛꯅꯤꯡꯕꯅꯦ ꯃꯔꯛꯇꯗꯤ ꯑꯩꯅ ꯌꯥꯔꯦꯗꯣ ꯅꯪꯒꯤꯗꯣ ꯑꯣꯏꯁꯨ ꯑꯣꯏꯔꯣꯏ ꯍꯥꯏꯕꯤꯌꯨ
ꯎꯝ ꯑꯣ ꯑꯣ ꯂꯝꯕꯤ ꯂꯝꯕꯤ ꯆꯠꯕꯗ ꯐꯣꯟ ꯌꯥꯝ ꯇꯧꯒꯟꯕ ꯃꯤꯁꯤꯡꯔꯣ ꯑꯗꯨꯒꯤ ꯍꯣꯏ ꯑꯩ ꯑꯩꯁꯨ ꯑꯁ ꯌꯥꯝ ꯍꯥꯏꯅꯗꯦ ꯑꯗꯨꯒꯨꯝꯕꯗꯣ ꯂꯝꯕꯤ ꯂꯝꯕꯤ ꯆꯠꯂꯒ ꯑ ꯑ ꯀꯔꯤ ꯍꯥꯏꯅꯤꯁꯤꯔ ꯆꯠꯃꯤꯟꯅꯕ ꯃꯤꯒ ꯋꯥꯔꯤ ꯋꯥꯔꯤ ꯁꯥꯗꯕꯤꯗ ꯑꯗꯨꯝ ꯐꯣꯟꯗ ꯇꯧꯔꯒ ꯂꯩꯕꯁꯦ ꯍꯩꯅꯅꯦ ꯑꯩꯁꯨ ꯗꯥꯏꯔꯦꯛ ꯗꯥꯏꯔꯦꯛ ꯍꯥꯏꯕꯅꯦ ꯑꯗꯨꯒꯨꯝꯕꯗꯣ ꯑꯗ ꯁꯇꯦꯟꯗꯤꯡ ꯂꯩꯔꯤꯕ ꯃꯤꯅꯤ ꯑꯗꯨꯒꯨꯝꯕꯗꯨꯗꯤ ꯎꯝ ꯃꯤ ꯈꯔ ꯂꯩꯕꯅꯦ ꯑꯗꯨꯒꯨꯝꯕ ꯃꯤ
ꯍꯥꯏꯗꯤ ꯑꯗꯨꯒꯨꯝꯕ ꯑꯩꯁꯨ ꯇꯧꯗꯦꯕꯀꯣ ꯂꯝꯕꯤꯒꯨꯝꯕ ꯂꯝꯍꯥꯡꯒ ꯑꯩꯗꯤ ꯀꯨꯝꯍꯩꯒꯨꯝꯕ ꯑꯩꯈꯣꯏ ꯀꯨꯟ ꯀꯨꯝꯍꯩꯒꯨꯝꯕ ꯂꯩꯕꯗꯣ
ꯑꯥ
ꯑꯩꯗꯤ ꯀꯨꯝꯍꯩꯒꯨꯝꯕ ꯂꯩꯕꯁꯦ ꯑꯩꯅ ꯈꯪꯅꯕ ꯃꯤ ꯂꯩꯕ꯭ꯔꯥ ꯀꯣꯏꯔꯦꯀꯣ ꯑꯗꯨꯝ ꯂꯩꯔꯁꯨ ꯐꯣꯟ ꯄꯥꯛ ꯇꯧꯗꯦ
ꯎꯝ
ꯍꯥꯏꯕꯗꯤ ꯑꯃꯇꯪ ꯂꯥꯛꯄꯗꯕ ꯃꯣꯏꯅ ꯑꯗꯨꯝ ꯀꯩꯅꯣ ꯇꯧꯕꯗꯣ ꯌꯦꯠꯄꯗꯣ ꯍꯩꯅꯗꯦꯕ
ꯍꯥꯏꯌꯦ ꯃꯤꯁꯦ ꯃꯄꯨꯆꯦꯟ ꯃꯕꯨꯛꯁꯦꯟ ꯁꯦꯡꯕꯀꯣ
ꯎꯝ
ꯑꯗꯨꯒ ꯔꯤꯂꯤꯖꯤꯌ꯭ꯁ ꯑꯣꯏꯕ ꯑꯗꯨꯅ ꯐꯩ
ꯑꯩꯗꯤ ꯈꯪꯗꯦ ꯀꯅꯥ ꯀꯅꯥ ꯄꯥꯝꯃꯤꯅꯣꯁꯨ ꯑꯩꯁꯨ ꯈꯪꯗ꯭ꯔꯦ ꯍꯧꯖꯤꯛꯀꯥꯟꯗꯤ ꯑꯩꯅ ꯏꯁꯥꯅ ꯏꯁꯥ ꯈꯪꯗꯕꯗꯣ
ꯎꯝ
ꯌꯧꯔ ꯃꯥꯜꯂꯦ
ꯎꯝ
ꯒ꯭ꯌꯥꯟ ꯇꯥꯗꯦꯕ
ꯍꯣꯏ
ꯑꯩꯁ ꯊꯥꯏꯅ ꯏꯃꯥꯟꯅꯕꯤ ꯑꯩꯈꯣꯏ ꯌꯥꯝ ꯇꯤꯟꯅꯕ ꯀꯥꯟꯒꯤ ꯋꯥꯈꯜ ꯈꯜꯂꯗꯤ ꯀꯩꯗꯨꯒꯨꯝ ꯈꯟ ꯀꯔꯤ ꯀꯥꯟꯅꯕ꯭ꯔꯥ ꯍꯥꯏ ꯈꯜꯂꯦꯍꯦ ꯃꯤ ꯑꯍꯟꯊꯪꯗ ꯂꯣꯏꯅ ꯑꯗꯨꯃꯥꯏ ꯇꯧꯕ ꯉꯥꯛꯇꯅꯤ
ꯑꯥ ꯑꯦꯁ ꯑꯗꯨꯒ ꯑꯩꯒꯤ ꯏꯁꯇꯨꯗꯦꯟꯖꯦ ꯁꯔꯣꯟ ꯁꯔꯣꯟ ꯁ꯭ꯀꯨꯜꯒꯤ ꯏꯁꯇꯨꯗꯦꯟꯁꯦ
ꯍꯣꯏ
ꯑ ꯇꯨ ꯊꯥꯎꯖꯟ ꯑꯩꯠꯇꯤꯟꯗ ꯀ꯭ꯂꯥꯁ ꯅꯥꯏꯟ ꯀꯥꯕ ꯃꯥꯁꯦ ꯑꯗꯨꯒ ꯎꯝ ꯑꯗꯨ ꯅꯨꯄꯤꯅ ꯈꯪꯅꯕ ꯅꯨꯄꯥꯁꯦ
ꯎꯝ
ꯑ ꯃꯥꯒꯤ ꯅꯨꯄꯥꯁꯦ ꯁꯤꯡꯒ꯭ꯔꯅꯦꯕ ꯄ꯭ꯔꯣꯐꯦꯁꯅꯦꯜ ꯁꯤꯡꯒ꯭ꯔ ꯍꯣꯏ ꯑꯗꯨꯝ ꯃꯄꯥ ꯃꯄꯥꯗꯨꯒ ꯍꯦꯜꯂꯝꯒꯅꯦ ꯆꯍꯤ ꯑꯗꯨꯝ ꯑꯗꯨꯝ ꯀꯣꯏꯅꯔ ꯂꯩꯌꯦ
ꯀꯩꯁꯨꯕꯨꯗꯤ ꯀꯥꯏꯗꯦꯗ ꯇꯣꯛꯈ꯭ꯔꯦ
ꯍꯣꯏ ꯇꯣꯛꯈ꯭ꯔꯦ ꯑꯗꯨ ꯏꯁꯇꯨꯗꯦꯟ ꯑꯩꯅ ꯑꯩꯅ ꯑꯗꯨ ꯑꯗꯨ
ꯀꯥꯏꯗꯦꯗ ꯑꯩꯈꯣꯏꯅꯕꯨ ꯄꯥꯝꯃꯗꯤ ꯑꯩꯗꯤ
ꯎꯝ ꯑꯗꯨꯗ ꯂꯩ ꯂꯩꯔꯀꯥꯟꯗ ꯃꯥꯁꯦ ꯀ꯭ꯂꯥꯁ ꯅꯥꯏꯟꯅꯦ ꯀ꯭ꯂꯥꯁ ꯇꯦꯟ ꯀ꯭ꯂꯥꯁ ꯇꯦꯟ ꯆꯠꯈꯤꯕ ꯅꯨꯄꯥꯁꯦ ꯑꯗꯨ
ꯑꯅꯤꯗꯨ ꯀꯣꯏꯅꯕꯅꯦꯕ ꯀꯣꯏꯅꯕ ꯀꯣꯏꯅꯕ ꯃꯇꯝꯗ ꯑꯗꯨ ꯅꯨꯄꯤꯗꯣ ꯑꯗꯨ ꯁꯤꯡꯒ꯭ꯔ ꯅꯨꯄꯥꯗꯣ ꯄꯥꯝꯕꯒꯤ ꯑꯃ ꯏꯁꯇꯨꯗꯦꯟ ꯏꯁꯇꯨꯗꯦꯟ ꯅꯨꯄꯥꯗꯣ ꯍꯣꯟꯗꯣꯛꯑꯒ ꯆꯠꯈꯤꯕ ꯆꯠꯈꯤꯕꯒꯤ ꯑꯁ ꯌꯥꯝꯅ ꯌꯥꯝ ꯁꯥꯎꯋꯦ ꯑꯗꯨ ꯅꯨꯄꯥꯗꯣ ꯏꯁꯇꯨꯗꯦꯟ ꯑꯃꯗꯣ
ꯑꯗꯨꯒ ꯁꯤꯡꯒ꯭ꯔ ꯎꯝ ꯑ ꯂꯥꯁꯇ ꯁꯤꯡꯒꯜ ꯅꯨꯄꯥꯗꯨꯅ ꯑꯃꯨꯛ ꯑꯩ ꯍꯨꯟꯗꯣꯛꯂꯝꯕ ꯎꯝ
ꯍꯁ ꯑꯗꯨꯃꯥꯏꯟ ꯈꯟꯒꯗꯕꯅꯤ ꯍꯥꯏꯗꯤ ꯃꯤ ꯑꯃꯅ ꯑꯩꯉꯣꯟꯗ ꯍꯨꯟꯗꯣꯛꯔꯝꯗꯤ ꯃꯪꯉꯣꯟꯗꯩ ꯍꯦꯟꯅ ꯐꯕ ꯅꯠꯇ꯭ꯔ ꯀꯣꯏꯔꯣꯏ ꯀꯥꯏꯅ ꯈꯟꯕꯗꯣ ꯑꯣꯏꯌꯅꯦ ꯑꯩꯗꯤ
ꯅꯨꯡꯁꯤꯌꯥ
ꯍꯥꯏꯕꯗꯤ ꯑꯩꯅ ꯊꯥꯗꯣꯛꯄ ꯅꯠꯇꯕꯀꯣ
ꯎꯝ ꯂꯩꯇ꯭ꯔꯗꯤ ꯀꯃꯥꯏ ꯇꯧꯒꯅꯤ ꯑꯗꯨꯗꯤ
ꯂꯩꯅꯤꯡꯉꯥꯏ ꯊꯤ ꯇꯥꯔꯦꯅ ꯃꯤ ꯑꯁꯤꯃꯨꯛ ꯂꯤꯁꯤꯡ ꯂꯤꯁꯤꯡ ꯂꯩꯕꯗꯨ ꯂꯩꯇ꯭ꯔꯗꯤ ꯀꯔꯤꯔꯣ ꯃꯣꯏꯅ ꯀꯌꯥꯝ ꯃꯣꯏꯅ ꯀꯌꯥ ꯃꯣꯏꯅ ꯑꯩꯉꯣꯟꯗꯩ ꯍꯦꯟꯕ ꯊꯤꯔꯗꯤ ꯑꯩꯁꯨ ꯑꯩꯁꯨ ꯑꯃꯨꯛ ꯊꯤꯕ ꯇꯥꯕ ꯅꯠꯇ꯭ꯔꯣ
ꯎꯝ ꯑꯩ ꯅꯨꯄꯤꯅ ꯊꯤꯒꯗꯕꯗꯤ ꯅꯨꯄꯤꯅ ꯅꯨꯄꯥ ꯊꯤꯒꯗꯕꯗꯤ
ꯑꯥ ꯅꯠꯇꯦ ꯊꯤꯕ ꯍꯥꯏꯕꯖꯦ ꯊꯤꯕ ꯍꯥꯏꯕꯁꯦꯀꯣ ꯑꯗꯨꯝ ꯍꯥꯏꯕꯗꯤ ꯑꯩꯉꯣꯟꯗꯒꯤ ꯍꯦꯟꯕ ꯑꯃ ꯊꯤꯈ꯭ꯔꯕꯅꯤꯅ ꯑꯩꯅ ꯃꯉꯣꯟꯗꯩ ꯍꯦꯟꯅ ꯇꯥꯕ ꯑꯃꯨꯛ ꯈꯪꯔꯗꯤ ꯃꯥꯅ ꯅꯣꯛꯄꯤꯔꯣꯏꯗ꯭ꯔꯣꯕ
ꯍ ꯍ ꯍ ꯃꯥꯅꯦ ꯃꯥꯅꯦ ꯑ ꯃꯥꯅꯦ
ꯑꯗꯨ ꯃꯤꯅ ꯅꯣꯛꯄ ꯌꯥꯗꯦꯕ ꯑꯩꯈꯣꯏꯕꯨ ꯌꯥꯝꯅ ꯂꯥꯏꯔꯔꯁꯨ ꯃꯤꯅ ꯎꯁꯤꯠ ꯇꯕ ꯌꯥꯗꯦ ꯍꯥꯏꯕ
ꯎꯝ ꯐꯩ ꯏꯕꯦꯝꯃꯥ ꯅꯪꯒꯤ ꯋꯥꯈꯜꯁꯦ꯫
ꯑꯗꯨꯅꯤ ꯃꯤꯅ ꯍꯦꯟꯕ ꯌꯥꯄꯣꯟꯇꯦ꯫
ꯎꯝꯅ ꯌꯥꯝ ꯂꯤꯡꯂꯒ ꯂꯩꯔꯝꯃꯦ꯫ ꯑꯩꯗꯤ ꯍꯥꯟꯅ ꯑꯁꯨꯝꯃꯥꯏ ꯈꯟꯗꯦ ꯅꯪꯕꯨ
ꯌꯥꯝ ꯁꯣꯜꯂ ꯂꯩꯔꯝꯗꯧ ꯃꯥꯟꯕ꯭ꯔ ꯥꯄꯦꯇꯋꯥꯒꯤ ꯇꯥꯏꯞꯇ꯫ ꯑꯩꯗꯤ
ꯌꯥꯏ
ꯊꯃꯣꯏꯗꯤ ꯌꯥꯝ ꯄꯤꯛꯄꯗꯣ ꯍꯥꯏꯅꯗꯦꯗ ꯑꯣꯏꯒꯦꯔꯥ ꯑꯣꯏꯔꯣꯏꯔꯥ ꯆꯥꯎꯔ ꯂꯩꯔ ꯂꯣꯏꯔꯦ ꯅꯠꯇꯔꯥ ꯑꯣꯏꯗꯕꯅ ꯀꯔꯤꯅꯣ ꯑꯃꯅꯦ꯫
ꯎꯝ